ꯇꯥꯏꯌꯦ ꯇꯥꯏꯌꯦ ꯁꯨꯝ ꯎꯗꯥ ꯀꯨꯏꯔꯦ ꯅꯨꯡꯉꯥꯏꯔꯤꯕ꯭ꯔ ꯍꯪꯕꯅꯤ ꯂꯩ ꯀꯩꯅꯣ꯫ ꯍꯟꯗꯛ ꯄꯣꯛ ꯂꯣꯏ ꯂꯩꯔꯤ ꯀꯩꯅꯣ꯫
ꯑꯣꯛ ꯃꯆꯥꯗꯣ ꯈꯔ ꯂꯧꯗ ꯌꯥꯗ꯭ꯔꯦ ꯍꯟꯗꯛꯇꯤ ꯑꯣꯛ ꯈꯔ ꯂꯣꯏꯒꯦ ꯇꯧꯅꯤ꯫
ꯍꯣꯏꯅꯦ ꯂꯣꯏꯌꯨꯅꯦ꯫ ꯅꯪꯕꯨ ꯂꯧꯒꯦ ꯍꯥꯏ ꯂꯣꯏ ꯊꯥꯒꯦꯅꯦ ꯀꯌꯥ ꯂꯧꯒꯦ ꯍꯥꯏꯅꯣ
ꯃꯔꯤ ꯃꯉꯥꯗꯤ ꯂꯧꯔꯅꯤ ꯑꯣꯛꯀꯤ ꯑꯣꯛ ꯑꯃꯗꯅ ꯀꯌꯥ ꯀꯌꯥ ꯁꯥꯗꯣꯏꯕ
ꯑꯗꯨꯝ ꯍꯨꯖꯤꯛ ꯆꯠꯅꯔꯤꯕ ꯃꯃꯜꯗꯨꯗꯩ ꯏꯇꯥꯎꯒꯤ ꯈꯔ ꯇꯥꯒꯦ ꯀꯩꯗꯧꯔꯒꯦ ꯈꯔ ꯌꯦꯡꯉ ꯂꯣꯏꯔꯦ ꯀꯩꯅꯣ꯫
ꯍꯣꯏꯅꯦ ꯑꯗꯨ ꯅꯣꯏ ꯑꯗꯨꯋꯥꯏꯗ ꯁꯟ ꯁꯟ ꯃꯆꯥꯒꯨꯝꯕꯗꯤ ꯌꯣꯟꯕꯗꯨꯝ ꯂꯩꯕ꯭ꯔꯣ
ꯁꯟꯃꯆꯥꯥ ꯊꯤꯔꯗꯤ ꯂꯩꯅꯤ ꯑꯗꯨꯝ ꯈꯔ ꯂꯣꯏꯅꯕ ꯌꯥꯎꯕꯅꯦ꯫ ꯑꯗꯨꯝ
ꯁꯟ ꯈꯔꯖꯨ ꯂꯣꯏꯒꯦ ꯇꯧꯕꯅꯤꯅꯦ ꯑꯣꯛꯀ ꯁꯥꯏ ꯑꯣꯛꯅꯦ ꯁꯟꯅꯦ ꯉꯥ ꯈꯔꯁꯨ ꯊꯥꯗꯕꯒ ꯐꯥꯝ ꯑꯣꯏꯅ ꯍꯣꯠꯅꯔꯒꯦꯅꯦ꯫
ꯍꯣꯏꯅꯦ ꯑꯗ ꯐꯩꯅꯦ ꯐꯥ ꯀꯌꯥꯝ ꯆꯥꯎꯅ ꯂꯩꯕ ꯍꯥꯏꯖꯦ
ꯏꯝ ꯑꯧꯎ ꯈꯔꯗꯤ ꯂꯩꯌꯦ ꯉꯥ ꯃꯆꯥ ꯈꯔꯗꯤ ꯊꯥꯗꯔꯝꯃꯤ ꯉꯥ ꯈꯔꯁꯨ ꯊꯥꯗꯔꯤ ꯈꯔ ꯋꯥꯠꯂꯤꯇꯥꯗꯗꯧꯕ ꯑꯗꯨ ꯑꯣꯛ ꯈꯔꯒ ꯁꯟ ꯁꯟ ꯑꯃ ꯑꯅꯤ ꯑꯃꯅꯤ ꯂꯣꯏꯁꯤꯜꯂꯅꯤ ꯁꯪꯒꯣꯝ ꯆꯥꯅꯅꯕ ꯑꯗꯨꯒ ꯁꯨꯝ ꯌꯦꯡ ꯌꯦꯡꯒꯦ ꯇꯧꯕꯅꯤꯅꯦ ꯑꯗꯣ ꯅꯪꯗꯤ ꯀꯔꯤ ꯀꯔꯤ ꯍꯣꯠꯅꯔꯤꯅꯣ
ꯑꯩ ꯕꯔꯝꯁꯨ ꯃꯥꯟꯅꯩꯗ ꯑꯣꯛ ꯈꯔ ꯂꯣꯏꯔꯦ ꯌꯦꯟ ꯉꯥꯅꯨ ꯍꯤꯡꯒꯣꯟ ꯈꯔ ꯀꯣꯏꯔ ꯇꯧꯔ ꯂꯩ꯫
ꯑꯗꯨꯗꯤ ꯗꯥ ꯂꯩꯅꯅꯤꯁꯦ ꯑꯗꯨ ꯑꯣꯛ ꯑꯣꯛꯇꯨꯗꯤ ꯀꯩꯅꯣ ꯅꯨꯃꯤꯠ ꯀꯌꯥꯅꯤ ꯁꯨꯔꯒꯦ
ꯌꯣꯟꯕ ꯌꯥꯔꯛꯑꯅꯤ꯫ ꯑꯗꯨꯅꯥꯕ‌ꯨ ꯅꯤꯐꯨ ꯃꯉꯥ ꯅꯤꯗꯒ ꯑꯗꯨꯝ ꯌꯣꯟ ꯈꯥꯏꯗꯣꯛꯅꯕ ꯌꯥꯕꯅꯤ ꯑꯗꯨꯝ ꯌꯥꯔꯛꯑꯅꯤ ꯁꯨꯗꯣꯔꯦ ꯗꯝ ꯌꯥꯔꯀꯥꯟꯗ ꯍꯥꯏꯔꯛꯀꯦ ꯑꯗꯨꯝ ꯑꯗꯨ ꯂꯧ ꯂꯥꯛꯅꯕ
ꯍꯣꯏ ꯍꯣꯏ ꯑꯗꯨ ꯑꯣꯛꯇꯤ ꯃꯆꯤꯟꯖꯥꯛꯇꯨ ꯀꯅꯥꯅ ꯈꯔ ꯐꯥꯜꯂꯒ ꯀꯕꯣꯡ ꯅꯥꯄꯤ ꯏꯒ ꯌꯥꯝ ꯐꯥꯜꯂꯒ ꯄꯤꯖꯩ ꯅꯠꯇ꯭ꯔꯒꯅ ꯃꯆꯤ ꯅ ꯑꯣꯏꯅ